ꯑ ꯏꯇꯥꯎꯕꯤ ꯑꯁ ꯅꯪꯁꯦ ꯃꯅꯨꯡꯗ ꯂꯩꯔꯝꯕ ꯃꯥꯜꯂꯦꯅꯦ ꯈꯣꯟꯗꯣ ꯌꯥꯗ꯭ꯔꯦꯅꯦ ꯁꯨꯃꯥꯏ
ꯀꯔꯤꯔꯥ ꯇꯧꯕꯒꯤꯅꯦ ꯋꯥꯁꯔꯨꯝꯗ ꯅꯝꯕꯔ ꯋꯥꯟ ꯇꯧꯕ
ꯑꯁ ꯑꯗꯨ ꯌꯥꯔꯤꯃꯈꯩ ꯑꯪꯒ꯭ꯔꯦꯖ ꯁꯤꯖꯤꯟꯅꯅꯨ ꯇꯥꯏꯀꯣ
ꯀꯩꯗꯧꯔꯦ ꯉꯁꯤꯗꯤ
ꯑꯩ ꯃꯄꯥꯟ ꯊꯣꯛꯇ꯭ꯔꯦꯗꯪꯁꯤꯗꯤ ꯐꯤ ꯁꯨꯑꯒ ꯂꯩꯔꯦ ꯃꯊꯪꯒꯤ ꯐ꯭ꯔꯥꯏꯗꯦ ꯅꯠꯇ꯭ꯔꯒ ꯁꯇꯔꯗꯦꯗ ꯑꯃꯨꯛ ꯆꯠꯅꯤ
ꯑꯣ
ꯅꯪꯗꯤ ꯑꯦꯛꯖꯥꯝ ꯑꯦꯛꯖꯥꯝ ꯅꯨꯡꯉꯥꯏꯕ꯭ꯔꯣ
ꯐꯥꯔꯁ ꯄꯦꯄꯔꯕꯨꯗꯤ ꯅꯨꯡꯉꯥꯏꯗ ꯑꯍꯥꯟꯕ ꯊꯥꯕ ꯄꯦꯄꯔꯕꯨꯗꯤ ꯑ
ꯑꯍꯥꯟꯕ ꯆꯦꯕꯨꯗꯤ ꯍꯥꯏꯌꯨ
ꯅꯠꯇꯦ ꯑꯗꯨꯒꯨꯝꯕ ꯁꯤꯖꯤꯟꯅꯕꯗꯣ ꯀꯛꯑꯦꯕ
ꯎ ꯅꯪ ꯅꯪꯒꯤꯁꯦ ꯑꯣꯛꯁꯥ ꯀꯦꯖꯤ ꯑꯃꯕꯨꯗꯤ ꯂꯧꯕ ꯌꯥꯏꯗꯅ
ꯑꯁ ꯑꯩꯕꯨ ꯑꯃꯛ ꯍꯥꯏ ꯑꯃꯗꯨꯣ ꯇꯔꯨꯡꯗ ꯂꯩꯕ ꯅꯨꯄꯥꯗꯣ ꯑꯗꯨ ꯅꯪ ꯀꯌꯥ ꯐꯪꯉꯦ ꯍꯥꯏꯕ꯭ꯔꯥ ꯍꯥꯥ ꯂꯤꯁꯤꯡ ꯃꯉꯥ ꯌꯧꯈꯔꯦꯅ ꯃꯥꯗꯤ
ꯑꯣ ꯦꯉꯅ ꯂꯅꯨꯡ꯭ꯔꯗꯥ
ꯥ ꯑꯥꯏꯁ ꯀ꯭ꯔꯤꯝꯕꯨꯗꯤ ꯇꯧꯕꯤꯔꯦꯗꯣ ꯇ꯭ꯔꯤꯠ
ꯑꯣ ꯏꯟꯖꯥꯡ ꯑꯦꯟꯖꯥꯡ ꯇꯧꯅꯕ ꯍꯩꯗꯦꯃ
ꯍꯥꯏꯗꯦ ꯃꯊꯪꯗ ꯑꯃꯨꯛ ꯇꯧꯔꯗꯤ ꯇꯧꯁꯤꯀꯣ ꯃꯍꯥꯛ ꯈꯔ ꯌꯥꯝꯅ ꯐꯪꯕꯒꯦꯀꯣ ꯇꯧꯁꯤꯀꯣ ꯃꯤꯌꯥꯝꯅ ꯄꯨꯜꯂ ꯆꯪꯉ ꯇꯧꯁꯦꯕ
ꯍ
ꯀꯩꯗꯧꯔꯦ ꯈꯨꯟꯅꯣꯛꯇꯣ
ꯊ
ꯑꯁ ꯔꯣꯨꯝꯗ ꯀꯔꯤꯔ ꯑꯗꯨꯝ ꯂꯩꯔꯒ ꯇꯧꯔꯁꯨ ꯋꯥꯅꯦꯗ
ꯀꯥꯗꯥꯌꯣ ꯀꯥꯗꯥ ꯍꯥꯏꯨꯅꯦ ꯑ ꯑꯗꯣ
ꯁꯣꯏꯔꯦ ꯁꯣꯏꯔꯦ
ꯀꯩꯗꯧꯔꯝꯃꯤꯅꯣ ꯍꯧꯖꯤꯛꯇꯤ
ꯍꯧꯖꯤꯛꯇꯤ ꯀꯔꯤꯁꯨ ꯇꯧꯗꯦꯗ ꯉꯁꯥꯏꯗꯔ ꯏꯔꯒ ꯉꯥꯛꯇꯪ ꯄꯣꯊꯥꯑꯒꯦꯅ ꯇꯝꯕꯗꯨ ꯍꯧꯕꯦꯛ ꯑ ꯐꯔꯤꯔ ꯇꯅꯦ ꯑꯋꯥꯠꯄꯅꯤ ꯑ ꯀꯣꯇ ꯀꯗ
ꯎꯝ
ꯌꯥꯥꯡꯉ ꯍꯥꯎ ꯆꯅꯤꯡꯒꯦ ꯍꯦ
ꯏꯁꯩꯗꯣ ꯇꯥꯕ꯭ꯔꯕ ꯑꯩꯒꯤ ꯃꯅꯤꯡꯗ ꯉꯁꯥꯏꯗꯣ
ꯇꯥꯗ
ꯍꯧꯖꯤꯛꯇꯤ ꯇꯥꯔꯝꯃꯣꯏ ꯁ꯭ꯋꯥꯏꯗ ꯇꯥꯔꯝꯅꯦꯕ
ꯉꯁꯥꯏꯁꯨ ꯇꯥꯗꯦ ꯍꯥꯏꯗꯦ
ꯃꯩ ꯇꯤꯛꯁꯤꯔꯥꯅ ꯇꯧꯕꯨꯝꯕꯅꯤꯗ ꯑꯩꯒꯤ ꯀꯩꯅꯣꯒꯤ ꯌꯦꯔꯨꯝꯒꯤ ꯀꯩꯅꯣꯗꯣ ꯃꯈꯨꯝꯗꯣ ꯈꯪ ꯌꯥꯝꯃꯦꯕ ꯑꯗꯨꯗ ꯃ ꯇꯛꯆꯔ ꯇꯧꯔꯝꯕ
ꯎ ꯑꯁ ꯑꯩ ꯄ꯭ꯔꯤꯈꯥꯁꯦ ꯉꯟꯅ ꯂꯣꯏꯊꯣꯛꯅꯤꯡꯈ꯭ꯔꯦꯅꯦ
ꯀꯩꯗꯧꯔꯦ ꯕꯣ ꯌꯦꯡꯅꯤꯡꯕꯩꯔꯣ
ꯅꯠꯇꯦ ꯕꯣꯜ ꯌꯦꯡꯕꯗꯤ ꯌꯦꯡꯕꯗꯤ ꯌꯦꯡꯅꯤꯡꯕꯅꯦ ꯑꯗꯨ ꯑꯣꯏꯔꯁꯨ ꯀꯔꯤꯔ ꯇꯦꯟꯁꯟ ꯐ꯭ꯔꯤ ꯀ ꯃꯖꯣ
ꯑꯥ ꯇꯦꯟꯁꯟ ꯂꯩꯕ꯭ꯔꯥꯅꯤ ꯊꯥꯕꯁꯤꯕꯨ ꯑꯩ ꯀꯣꯂꯦꯖꯀꯤ ꯑꯦꯛꯖꯥꯝꯗ ꯑꯩ ꯇꯦꯟꯁꯟ ꯍꯥꯏꯕ ꯑꯃ ꯌꯥꯗ꯭ꯔꯤ
ꯅꯪ ꯐꯣꯔꯠ ꯁꯦꯃꯤꯁꯇꯔꯗ ꯀꯔꯤꯔꯥ ꯄꯔꯤꯈꯥ ꯊꯥꯑꯀꯥꯟꯗ ꯅꯪ ꯇꯦꯟꯁꯟ ꯂꯩꯔꯣꯏꯗ꯭ꯔꯣ
ꯀꯩꯒꯤ ꯂꯩꯗꯣꯏꯕ
ꯑꯁꯤ ꯐ ꯀꯔ ꯍꯟꯗꯛ ꯑꯦꯛꯖꯥꯝ ꯊꯥꯔꯤꯁꯦ ꯐꯔꯤ ꯔꯁ ꯑꯣꯏꯔꯗꯤ ꯆꯍꯤ ꯃ ꯉꯥꯏꯗꯣꯏꯅꯦꯕ
ꯍ
ꯀꯣꯏ ꯀꯔꯤꯔꯥ ꯂꯩꯕꯗꯣ ꯑꯩꯈꯣꯏ ꯈꯨꯨꯟ ꯅꯠꯇꯦ ꯀꯔꯤꯔꯃꯣꯏ ꯄꯥꯝꯕꯗꯣ ꯊꯨꯡꯅꯥꯕ ꯇꯧꯗ꯭ꯔꯗꯤ ꯊꯨꯅꯗ꯭ꯔꯗꯤ ꯀꯔꯤꯔꯥ ꯑꯩꯈꯣꯏ ꯋꯥꯈꯜ ꯂꯩꯩꯗꯅ
ꯑꯗꯣ ꯅꯪ ꯅꯦꯠ ꯊꯥꯒꯦ ꯇ꯭ꯔꯕ
ꯍꯥꯥ
ꯅꯦꯠ ꯊꯥꯒꯦ ꯇꯧꯕ꯭ꯔꯕ
ꯑꯩꯁꯦ ꯑꯦꯛꯖꯥꯝ ꯂꯣꯏꯔꯀꯥꯟꯗ ꯀꯔꯤꯔ ꯅꯦꯠꯀꯤ ꯄ꯭ꯔꯤꯄꯦꯌꯔ ꯇꯧꯔ ꯂꯩꯥꯛꯏꯁꯦ ꯀꯥꯟꯅ ꯇꯧꯕ ꯍꯣꯏ
ꯑꯥ
ꯎꯝ ꯎꯝ ꯎꯝ
ꯃꯨꯠꯊ ꯂꯨ ꯀꯩꯅꯣ ꯑꯁ
ꯍꯝꯝ
ꯃꯨ ꯊꯠꯄ ꯌꯥꯗ꯭ꯔꯣ
ꯑꯩꯅ ꯅꯠꯇꯦ
ꯍꯣꯏ
ꯃꯨꯠꯊꯠꯄ ꯌꯥꯕ꯭ꯔꯥꯕ
ꯌꯥꯣꯏꯅꯣ ꯎꯝ ꯃꯨꯠꯈ꯭ꯔꯦ ꯍꯧꯖꯤꯛꯇꯤ ꯎꯝ
ꯑꯆꯥ ꯑꯠꯆꯥ
ꯔꯥꯗꯤꯦꯗ ꯑꯩꯈꯣꯏꯒꯤ ꯈꯨꯇꯧꯁꯦ ꯆꯪꯉꯣꯏꯗ ꯆꯪꯉꯣꯏꯗ ꯃꯥꯥꯟ ꯆꯪꯉꯣꯏꯗ
ꯁꯤꯒꯨꯝꯕ ꯒꯤꯁꯦ ꯀꯔꯦꯔ ꯀꯦꯝ ꯇꯧꯗꯕꯗꯣ ꯐꯕꯗꯤ ꯐꯕꯅꯤ ꯍꯣꯏ
ꯑꯣꯖꯥ ꯀꯩꯅꯣ ꯃꯇꯝ ꯑꯃꯈꯛꯅꯤꯅ ꯑꯗꯨꯕꯨꯗꯤ ꯊꯥ ꯅꯠꯇꯦ ꯊꯥ ꯐꯥꯔꯣꯏꯗ ꯍꯞꯇꯥ ꯑꯃ ꯑꯅꯤ ꯇꯧꯁꯤꯜꯂ ꯑꯃꯨꯛ ꯇꯥꯕꯁꯨ ꯐꯪꯉꯔꯣꯏ ꯃꯇꯝ ꯑꯃꯈꯛꯀꯤ ꯋꯥꯔꯤꯅꯤ
ꯎꯝ ꯌꯦ ꯑ ꯍꯥꯏ
ꯇꯥꯕꯣ ꯃꯅꯤꯡꯉꯤꯗꯨ ꯌꯥꯝ ꯇꯥꯏꯀꯣ ꯌꯥꯔꯦ
ꯒꯂꯥꯎ ꯂꯣꯡꯗꯣ ꯊꯥꯖꯤꯜꯂꯣ
ꯍꯥꯏꯗꯤ ꯀꯔꯤꯔꯥ ꯑꯩꯈꯣꯏ ꯀꯥ ꯃꯊꯇ ꯂꯩꯕꯅꯦ ꯃꯥ ꯃꯣꯏ ꯃꯈꯥꯗ ꯂꯩꯔꯒ ꯋꯥ ꯉꯥꯡꯕ ꯑꯗꯨꯒꯤꯅꯤ
ꯊꯣꯡꯗꯣ ꯊꯤꯡꯖꯤꯜꯂꯨ
ꯀꯩꯀꯥ ꯑꯃ ꯊꯥꯛꯇꯅꯦ ꯍꯥꯏꯕ ꯃꯣꯏ ꯃꯈꯥꯗꯅꯤ ꯍꯥꯏꯕ ꯃꯈꯥꯗꯒꯤ ꯀꯦꯔꯦꯔꯥꯎꯕ
ꯃꯈꯥ ꯑꯗꯒꯤ
ꯀꯔꯤꯅꯣ ꯑꯗꯨꯝ ꯇꯧꯕꯅꯨꯅꯦ
ꯃꯈꯥꯗꯔꯤ ꯍꯥꯏꯁꯦ ꯅꯪꯒꯤ ꯀꯥꯗ꯭ꯔꯕ ꯑꯃ ꯂꯩꯔꯤꯁꯦ
ꯂꯝꯕꯤꯗ ꯑꯩꯈꯣꯏ ꯀꯔꯤꯗ ꯊꯣꯡ ꯃꯅꯥꯛꯇ ꯃꯄꯥꯟꯒꯤꯗꯣ ꯃꯄꯥꯟꯅꯤ ꯊꯣꯡꯉꯏꯗꯅ
ꯑꯗꯣ ꯀꯩꯅꯣ ꯑꯩ ꯂꯩꯁꯥꯕꯤ ꯑꯃ ꯋꯥꯔꯤ ꯁꯥꯟꯅꯩꯅꯦ ꯍꯟꯗꯛ
ꯉꯁꯥꯏꯔꯣ
ꯑ ꯉꯁꯥꯏꯁꯨ ꯁꯥꯟꯅꯩ ꯉꯔꯥꯡꯁꯨ ꯁꯅꯩ
ꯉꯥꯡ ꯃꯔꯥꯡ ꯃꯔꯥꯡ ꯀꯅꯥꯅꯣ ꯑꯩꯉꯣꯟꯗꯁꯨ ꯀꯣꯜ ꯇꯧꯔꯛꯑꯦ
ꯀꯅꯥ ꯀꯩꯃꯤꯡ ꯀꯧꯒꯦ
ꯀꯦꯔꯦꯔꯥ ꯋꯥꯟꯒꯥꯎꯕ꯭ꯔꯥ ꯑꯪꯗ
ꯀꯩꯖꯥꯇꯤꯅꯣ
ꯑꯗ ꯑꯩꯈꯣꯏ ꯀꯕꯨꯏꯅꯦ ꯃꯥꯗꯣ ꯔꯣꯡꯃꯩ ꯑꯣꯏꯗꯣꯏꯅꯦ
ꯑꯩ ꯑꯩꯒ ꯇꯧꯅꯔꯤꯁꯤꯗꯤ ꯅꯠꯇꯦ ꯑꯩꯈꯣꯏ ꯖꯥꯇꯤ ꯅꯠꯇꯦ ꯇꯣꯉꯥꯂꯦ
ꯑꯣꯝ
ꯃꯥꯎꯗꯣ ꯃꯥꯎ ꯅꯨꯄꯤꯅꯦꯕ
ꯑꯗꯣ ꯍꯦꯟꯅ ꯐꯩꯗ ꯀꯔꯤ ꯍꯥꯏꯔꯤꯗꯤ ꯀꯔꯤꯔꯥ ꯇꯧꯕꯅꯤꯅ
ꯍꯗ ꯁꯤꯗꯒꯤ ꯈꯪꯅꯕꯅꯤꯗ ꯃꯥꯗꯣ ꯖꯦꯅꯤꯝꯁꯇ ꯅꯔꯁ ꯑꯣꯏꯌꯦ ꯍꯥꯏꯌꯦ
ꯃꯥꯔꯣ ꯀꯔꯤꯌꯔ ꯑꯗꯨꯒꯨꯝꯕ ꯉꯥꯡꯕ ꯌꯥꯗꯦ ꯍꯥꯏꯗꯥꯏꯅꯦ
ꯅꯠꯇꯦꯗ ꯃꯤ ꯃꯤꯒꯤ ꯃꯤꯡꯒꯨꯝꯕ ꯄꯟꯕ ꯌꯥꯗꯦ ꯍꯥꯏ ꯍꯥꯏꯕꯅꯤꯗ
ꯇꯁꯃꯤꯡꯕꯨꯗꯤ ꯀꯥꯏꯗꯦꯗ ꯄꯥꯜꯂꯁꯨ
ꯀꯩꯅꯤ ꯍꯣꯏꯅꯦ ꯑꯁꯤꯒꯤꯒꯤꯁꯦ ꯉꯥꯡꯉꯨꯗꯣꯏꯁꯤꯅꯦ ꯗꯤꯖꯤꯇꯦꯜ ꯍꯥꯏꯗꯤ ꯃꯅꯨꯡ ꯆꯪꯅ ꯍꯥꯏꯔꯣꯏꯁꯦꯕ ꯉꯥꯡꯉꯔꯣꯏꯁꯦꯕ
ꯑꯣ
ꯍꯥꯏꯀꯣ
ꯑꯣ ꯑꯃꯥꯁꯨ ꯀꯔꯤꯔꯥ ꯑꯩꯈꯣꯏ ꯈꯨꯟꯗ ꯂꯩꯕ ꯗꯨꯏꯒꯥꯏꯂꯣꯡꯗꯣ
ꯑꯥ꯫
ꯑꯗꯨꯒꯂꯣꯡꯗꯒꯤ ꯂꯩꯕ ꯅꯨꯄꯤ ꯑꯃꯁꯨ ꯀꯔꯤꯔ ꯀꯣꯛ ꯉꯔꯥꯡ ꯇꯣꯅꯥ ꯍꯥꯏꯕ꯫
ꯑꯥ ꯌꯥꯔꯤꯃꯈꯩ ꯂꯣꯟꯗꯣ ꯈꯣꯏꯗꯅꯕ ꯍꯣꯠꯅꯧ ꯀꫭ ꯕ꯭ꯔꯣ꯫
ꯑ꯫ ꯃꯁꯨ ꯍꯟꯗꯛꯁꯦ ꯑꯁꯤꯗ ꯂꯩꯌꯦ ꯍꯥꯏꯕ꯫
ꯑꯥ
ꯂꯥꯏꯔꯤꯛ ꯇꯝꯃꯒ ꯂꯩꯌꯦ ꯍꯥꯏꯌꯦ꯫
ꯑꯉꯥꯡ ꯑꯣꯏꯔꯝꯅꯤꯗ ꯀꯣ꯫
ꯈꯪꯗꯦ ꯃꯥ ꯃꯈꯣꯟꯅꯗꯤ ꯀꯔꯤꯔ ꯑꯔꯤꯕ ꯃꯥꯜꯂꯦ ꯑꯗꯨ ꯑꯣꯏꯔꯁꯨ ꯀꯔꯤꯔꯥ ꯑꯩꯈꯣꯏ ꯃꯇꯝꯗ ꯀꯣ ꯀꯔꯤꯔꯥ
ꯑꯉꯥꯡꯅꯤꯗ ꯈꯪꯉꯤ ꯑꯉꯥꯡ ꯉꯥꯛꯇꯅꯤ꯫
ꯑꯣ꯫
ꯍꯣꯏ ꯑꯁ꯫ ꯆꯥꯛ ꯆꯥꯅꯤꯡꯉꯥꯏꯁꯨ ꯂꯩꯇ꯭ꯔꯦ ꯃꯄꯥꯟ ꯊꯣꯛꯑꯒ ꯀꯔꯤꯔꯥ ꯆꯦꯡ ꯑꯃꯁꯨ ꯂꯧꯅꯤꯡꯉꯥꯏ꯫ ꯂꯩꯌꯦ ꯑꯁ
ꯑ꯫
ꯏꯟꯖꯥꯡ ꯑꯍꯧꯕꯁꯨ ꯆꯥꯅꯤꯡꯉꯦ꯫
ꯆꯥꯊꯣꯛꯔꯥ ꯂꯣꯏꯌꯦ ꯀꯩꯅꯣ꯫
ꯊꯥꯔꯛꯑꯣꯅ꯫
ꯅꯪ ꯆꯪꯗꯧ ꯂꯩꯔꯤꯗꯨꯗꯤ ꯆꯍꯨꯝ ꯆꯪꯉꯤꯗꯨꯗꯤ ꯅꯪꯒꯤ꯫
ꯑꯁ ꯑꯃꯨꯛꯀ ꯂꯣꯏꯁꯤꯟꯈ꯭ꯔꯦꯗꯅ ꯑꯗꯨꯕꯨꯗꯤ ꯀꯨꯏꯔꯦꯗꯅ꯫
ꯑꯣꯝ ꯅꯠꯇꯦ꯫ ꯋꯥꯔꯤ ꯁꯥꯥꯁꯦ ꯀꯩꯅꯣꯒꯤ꯫ ꯎꯝ ꯄꯩꯁꯥ ꯌꯥꯝ ꯄꯥꯏꯕꯗꯣ ꯑꯩꯀꯣ꯫
ꯍꯣꯏ ꯅꯪꯗꯩ ꯌꯥꯝ ꯄꯥꯏꯕꯅꯤꯅ ꯍꯟꯗꯛ ꯍꯟꯗꯛ ꯑꯃꯨꯛꯀꯛ ꯆꯥꯡꯗꯤ ꯅꯤꯄꯥꯟ ꯂꯥꯛꯀꯅꯤꯗꯅ꯫
ꯀꯣꯂꯦꯖ ꯃꯤꯡ ꯆꯅꯤꯡꯉꯩ ꯐꯥꯎꯕ ꯍꯧꯖꯤꯛ ꯂꯩꯇ꯭ꯔꯤꯉꯩꯁꯤꯗ
ꯅꯪꯅ ꯌꯥꯝꯕꯁꯤꯡ ꯈꯨꯟꯗ ꯌꯥꯝ ꯂꯩꯔꯤꯁꯤꯗꯤ꯫
ꯑꯁ ꯃꯣꯏꯒ ꯇꯤꯟꯅꯗ꯭ꯔꯦꯗ ꯑꯩ ꯍꯟꯗꯛꯇꯤ ꯑꯩ ꯍꯟꯗꯛꯇꯤ ꯏꯁꯥ ꯏꯁꯥꯒꯤ ꯂꯝꯕꯤ ꯊꯤꯔꯣ ꯍꯥꯏꯅ ꯑꯩ
ꯏꯁꯥ ꯏꯁꯥꯒꯤ ꯂꯝꯕꯤ ꯊꯤꯌꯣ ꯍꯥꯏꯔꯁꯨ ꯀꯔꯤꯅꯦ ꯅꯪ ꯅꯊꯟꯇꯒꯤ ꯅꯪ ꯀꯔꯤꯔꯥ ꯅꯪ ꯀꯨ ꯑ꯫ ꯑ ꯑꯦꯗꯃꯤꯁꯟꯒꯨꯝꯕ ꯀꯣꯂꯦꯖꯀꯨꯝꯕꯗ ꯇꯧꯅꯤꯡꯉꯥꯏ ꯅꯪ ꯂꯩꯔꯣꯏꯕ꯫ ꯃꯣꯏꯅ ꯈꯔ ꯌꯦꯡꯗꯣꯏꯅꯦꯕ꯫ ꯅꯪ ꯀꯥꯏꯗꯒꯤ ꯐꯪ ꯐꯪ ꯑ ꯀꯔꯤꯔꯥ ꯂꯩꯕ ꯂꯩ ꯂꯩꯕ꯫
ꯑꯩꯒꯤꯗꯤ ꯑꯈ꯭ꯔꯂꯣꯠ ꯑꯒ ꯊꯝꯕ ꯈꯔ ꯂꯩꯕ ꯑꯗꯨꯃꯥꯏꯅ ꯁꯤꯖꯤꯟꯅꯕ꯫ ꯊꯥꯖꯗ꯭ꯔꯒ ꯇꯣꯛꯑꯣꯗꯅ꯫
ꯇꯣꯛꯑꯒꯦ ꯑꯗꯨꯒꯤ ꯊꯥꯔꯛꯑꯣꯕ꯫
ꯆꯞ ꯃꯥꯗꯤ ꯑꯩ ꯅꯨꯡꯉꯥꯏ ꯅꯨꯡꯉꯥꯏꯅ ꯐꯖꯔꯒ ꯆꯥꯔꯒ ꯅꯨꯡꯉꯥꯏꯔ ꯇꯨꯝꯔꯀꯥꯟꯗ꯫ ꯂꯩꯒꯅꯦꯕ ꯍꯥꯏ ꯍꯣꯔꯦꯟ ꯊ꯭ꯔ ꯑꯃꯨꯛꯀ ꯂꯔ ꯑꯃꯨꯛꯀ ꯄꯥꯗꯣꯏꯅꯦꯕ꯫
ꯅꯪ ꯑꯦꯛꯖꯥꯝ ꯀꯩꯗꯧꯉꯥꯏꯗ ꯂꯩꯏꯗꫭꯕ꯫